ꯋꯥ
ꯇꯥꯏꯌꯦ
ꯑꯣ ꯀꯩꯗꯧꯔꯝꯃꯤꯅꯣ
ꯑꯩꯔꯣ ꯀꯩꯁꯨ ꯇꯧꯗꯦꯗ ꯁꯨꯝ ꯐꯝꯃꯤꯅꯤ
ꯉꯁꯤꯗꯤ ꯊꯕꯛ ꯇꯧꯗ꯭ꯔꯕꯣ ꯊꯕꯛ ꯁꯨꯕ ꯃꯤ ꯂꯥꯛꯇ꯭ꯔꯕꯣ
ꯊꯕꯛ ꯁꯨꯕ ꯃꯣꯏꯗꯤ ꯑ ꯃꯤꯗꯤ ꯃꯣꯏ ꯄꯨꯡ ꯑꯍꯨꯝ ꯑꯗꯨꯋꯥꯏꯗ ꯂꯥꯛꯀꯅꯤ
ꯃꯣꯏꯗꯤ ꯉꯁꯤ ꯀꯩꯀꯩ ꯄꯤꯖꯗꯣꯏꯕ
ꯉꯁꯤꯒꯤꯁꯦ ꯉꯁꯤꯒꯤꯁꯦ ꯀꯔꯤ ꯑꯦꯔꯦꯟꯖ ꯇꯧꯕꯅꯣ ꯈꯪꯗꯦ ꯉꯔꯥꯡ ꯅꯍꯥꯟꯗꯤ ꯆꯅꯥ ꯇꯤꯡꯉꯒ ꯇꯧꯔꯒ ꯄꯤꯖꯩ ꯑꯗꯒꯤ ꯉꯍꯥꯟ ꯅꯍꯥꯟꯅ ꯑꯃꯨꯛ ꯀꯟꯅꯣ ꯄꯤꯖꯩ ꯃꯪꯒꯟ ꯀꯤꯂꯤꯆꯅꯥꯁꯨ ꯄꯤꯖꯩ ꯑꯗꯒꯤ ꯕꯣꯔꯥ ꯑꯃ ꯍꯧꯔꯒ ꯄꯤꯖꯩ ꯕꯣꯔꯥꯒ ꯍꯧꯕꯁꯤꯗꯤ ꯀꯣꯝꯄꯥꯛ ꯑꯃ ꯊꯟꯉꯩ ꯍꯧꯔꯤꯅꯤꯗ ꯊꯕꯛ ꯁꯨꯕꯅꯤꯅ ꯋꯥꯔꯝꯒꯅꯤꯅ ꯋꯥꯔꯝꯒꯅꯤꯅꯅꯦ ꯃꯌꯥꯝ ꯍꯧꯔꯒ ꯄꯤꯖꯩꯁꯦ
ꯍꯣꯏ ꯑꯗꯨ ꯅꯣꯏ ꯀꯅꯣ ꯀꯥꯏꯗꯦ ꯅꯣꯏ ꯅꯣꯏꯒꯤ ꯊꯥꯎ ꯇꯨꯝ ꯇꯧꯔ ꯂꯩꯕ ꯄꯣꯠ ꯑꯣꯏꯕꯅꯤꯅꯅꯦ ꯑꯗꯒꯤ ꯊꯥꯎ ꯂꯩꯇꯕ ꯏꯃꯨꯡ ꯍꯥꯏꯗꯤ ꯑꯗꯨꯝ ꯂꯩꯗꯅꯀꯣ ꯑꯩꯈꯣꯏꯒꯤ ꯑꯆꯥꯊꯥꯎꯒꯨꯝꯕ ꯀꯩꯒꯨꯝꯕꯅ ꯇꯧꯕ ꯑꯣꯏꯇꯥꯥꯔꯒꯗꯤ ꯌꯥꯝ ꯆꯪꯗꯣꯏꯅꯦꯕ ꯍꯥꯏꯗꯤ ꯕꯣꯔꯥ ꯍꯧꯕ ꯍꯥꯏꯁꯦ ꯇꯕꯨ ꯑꯗꯨꯗꯥꯅꯤ ꯄꯨ꯭ꯔ ꯇꯔꯥ ꯀꯨꯟꯒꯤ ꯍꯥꯏꯗꯤ ꯆꯞ ꯃꯥꯟꯅ ꯑꯃ ꯊꯣꯛꯀꯗꯕ ꯄꯣꯠꯇꯣ ꯍꯧꯕ ꯃꯇꯝꯗ ꯌꯥꯝ ꯆꯪꯉꯦꯕ ꯍꯥꯏꯗꯤ ꯅꯣꯏꯅ ꯑꯃꯨꯛ ꯈꯥꯡꯗ ꯊꯥꯎ ꯑꯗꯨꯝ ꯌꯥꯎꯔ ꯂꯩꯕꯅꯤꯅ ꯑꯃꯨꯛ ꯁꯤꯖꯤꯟꯅꯕ ꯇꯧꯍꯟꯗꯣꯏꯅ ꯁꯤꯟꯅꯕ ꯌꯥꯕꯒꯤ ꯐꯕ ꯋꯥꯅꯦꯕ ꯑꯗꯨ ꯌꯨꯝꯗ ꯆꯨꯝꯅꯒꯤ ꯆꯥꯖꯕ ꯍꯡꯒꯥꯝꯊꯥꯎꯒꯨꯝꯕ ꯀꯩꯒꯨꯝꯕ ꯂꯩꯕ ꯃꯤꯅ ꯍꯧꯕ ꯀꯥꯟꯗꯗꯤ ꯊꯥꯎꯁꯨ ꯌꯥꯝ ꯆꯪꯗꯣꯏꯅꯤ ꯄꯩꯁꯥꯁꯨ ꯑꯗꯨꯒꯤ ꯃꯍꯨꯠꯇ ꯂꯨꯄꯥ ꯀꯨꯟꯒꯤ ꯀꯨꯟꯊ꯭ꯔꯥꯒꯤ ꯂꯩꯔꯨꯕꯗꯣ ꯑꯗꯨꯅ ꯍꯦꯟꯅ ꯐꯕ ꯂꯥꯛꯑꯦꯕ ꯑꯗꯨꯅꯤ ꯑꯩꯈꯣꯏ ꯌꯨꯝꯗꯗꯤ ꯕꯣꯔꯥꯁꯦ ꯍꯧꯗꯦꯅ ꯌꯥꯝ ꯑꯃꯨꯛ ꯍꯧꯀꯥꯟꯗ ꯑꯩꯈꯣꯏ ꯃꯥꯅ ꯍꯥꯏꯗꯣꯏꯅꯦ ꯑꯁ ꯕꯣꯔꯥꯅꯤꯅ ꯍꯣꯇꯦꯟꯗ ꯍꯧꯕ ꯑꯗꯨꯃꯥꯏꯅꯁꯨ ꯀꯩꯁꯨ ꯍꯥꯎꯔꯣꯏ ꯑꯗꯒꯤ ꯆꯪꯉꯦ ꯑꯃ ꯃꯄꯣꯠ ꯃꯆꯩ ꯃꯌꯥꯝ ꯍꯦꯟꯅ ꯑꯗꯨꯝ ꯀꯩꯅꯣ ꯑꯃꯥ ꯇꯥꯗꯗꯨꯕꯨ ꯍꯥꯎꯁꯨ ꯍꯥꯎꯔ ꯑꯗꯨꯝ ꯀꯩꯅꯣꯗ ꯀꯣꯛ ꯂꯩꯔꯨ ꯆꯠꯂꯣꯅ ꯑꯗꯨꯃꯥꯏꯅ ꯇꯧꯋꯦ ꯑꯗꯨ ꯍꯣꯠꯇꯅ ꯂꯩꯕ ꯄꯣꯠ ꯍꯥꯏꯔꯦꯅ ꯑꯗꯨ ꯃꯣꯏꯒꯤ ꯊꯥꯎꯗꯣ ꯍꯟꯖꯤꯟ ꯍꯟꯖꯤꯟ ꯉꯧꯕ ꯒꯤ ꯀꯩꯁꯨ ꯌꯥꯝ ꯐꯕ ꯄꯣꯠꯄꯨꯗꯤ ꯑꯣꯏꯕ ꯇꯦꯕꯀꯣ ꯑꯗꯨꯅꯦ ꯍꯟꯗꯛꯁꯦ ꯑꯩꯁꯦ ꯀꯩꯅꯣꯒꯨꯝꯕ ꯌꯥꯝ ꯆꯥꯁꯤꯜꯂꯦ ꯍꯥꯏꯗꯤ ꯊꯥꯎꯔꯦꯛ ꯊꯧꯔꯥꯡ ꯍꯥꯏꯇꯥꯔꯦ ꯑꯩꯈꯣꯏꯒꯤ ꯇꯟꯒꯨꯝꯕ ꯆꯦꯡꯍꯔꯒ- ꯀꯨꯝꯕ ꯑꯗꯒꯤ ꯈꯪꯗꯦꯗ ꯀꯩꯀꯩꯅ ꯌꯥꯝ ꯇꯥꯖꯤꯜꯂꯦꯕ ꯑꯗꯨꯗꯨꯅ ꯍꯛꯆꯥꯡꯗꯤ ꯈꯔ ꯑꯗꯨꯝ ꯇ ꯀꯩ ꯇꯧꯋꯦ ꯑꯗꯨꯝ ꯏꯁꯥꯅ ꯑꯗꯨꯝ ꯈꯟꯖꯕ ꯋꯥꯅꯦꯕꯀꯣ ꯑꯩꯅ ꯃꯤꯉꯣꯟꯗ ꯍꯪꯕ ꯀꯥꯟꯗ ꯗꯤ ꯅꯪ ꯏꯁꯥꯩꯅ ꯈꯣꯠꯄ ꯃꯥꯟꯕꯥ ꯈꯣꯠꯄ꯭ꯔ ꯍꯪꯅꯤ ꯀꯩꯁꯨꯝ ꯇꯧꯗꯦꯗ ꯈꯣꯠꯇꯦꯗ ꯑꯗꯨꯝ ꯍꯥꯟꯅ ꯍꯥꯟꯅꯩ ꯍꯥꯃꯨ ꯍꯥꯃꯨ ꯂꯩꯒꯗꯤ ꯍꯥꯏ ꯑꯗꯨꯗꯣ ꯍꯟꯗꯛ ꯋꯦꯠꯁꯦ ꯑꯣꯟꯕ ꯀꯥꯟꯗ ꯀꯩꯅꯣ ꯌꯧꯔꯝꯕ꯭ꯋꯅꯤꯗ ꯃꯔꯤꯐꯨꯟꯊꯣꯏꯗꯧ ꯌꯧ ꯂꯩꯔꯝ ꯋꯥꯅꯤ ꯍꯥꯟꯅ
ꯑꯩꯅꯗꯤ ꯑꯗꯨꯝ ꯈꯪꯉꯤ ꯑꯩꯅꯗꯤ ꯑꯗꯨꯝ ꯈꯪꯉꯦ ꯍꯥꯏꯕꯗꯤꯅꯦ ꯏꯕꯥꯅꯤ ꯊꯦꯡꯅ ꯎꯅꯕꯁꯤꯗꯤ ꯑ ꯊꯥ ꯈꯔꯒꯤ ꯃꯇꯨꯡꯗ ꯁꯨꯝ ꯊꯦꯡꯅꯕꯅꯤꯅ ꯑꯗꯨꯝ ꯅꯪꯒꯤ ꯅꯪꯒꯤ ꯁꯑꯣꯡ ꯁꯥꯗꯥꯁꯦ ꯑꯗꯨꯝ ꯈꯪꯕ ꯉꯝꯃꯦꯕ ꯑꯩꯅ ꯑꯦ ꯅꯍꯥꯜꯃꯨꯛ ꯆꯠꯈꯤꯕꯗꯗꯤ ꯁꯤꯒꯤ ꯐꯤꯕꯝꯁꯤ ꯂꯩꯈꯤꯕꯅꯤ ꯍꯧꯖꯤꯛꯅ ꯅꯣꯏꯈꯠꯂꯦ ꯅꯠꯇ꯭ꯔꯒ ꯀꯪꯊꯔꯦ ꯍꯥꯏꯕꯁꯦ ꯑꯩꯅꯗꯤ ꯑꯗꯨꯝ ꯂꯥꯏꯅ ꯑꯗꯨꯝ ꯈꯪꯕ ꯉꯝꯃꯦꯕ ꯑꯗꯨ ꯅꯪ ꯍꯟꯗꯛ ꯅꯣꯏꯈꯠꯂꯦꯕ ꯈꯔ ꯅꯁꯥꯗꯣ
ꯑꯩꯈꯣꯏ ꯁꯨꯝ ꯊꯕꯛ ꯆꯠꯇ꯭ꯔꯕꯅꯤꯅ ꯊꯕꯛ ꯑꯃ ꯀꯩ ꯑꯃ ꯆ ꯆꯛꯈꯤꯕ ꯑꯣꯏꯇꯥꯔꯒꯗꯤ ꯑꯗꯨꯝ ꯍꯥꯏꯗꯤ ꯀꯩꯅꯣ ꯇꯧꯕ ꯌꯥꯕ ꯑꯗꯨꯝ ꯑꯗꯨꯝ ꯆꯛꯈꯤꯕꯗ ꯆꯥꯕ ꯊꯛꯄꯁꯤ ꯀꯩꯁꯨ ꯅꯤꯡꯁꯤꯡꯗꯦꯅ ꯌꯨꯝꯗ ꯂꯩꯔꯅꯤ ꯊꯕꯛ ꯇꯧꯐꯝ ꯈꯪꯉꯔꯣꯏ ꯆꯥꯃꯨꯛ ꯂꯥꯝꯃꯅꯤ ꯑꯃ ꯀꯩꯀꯩ ꯆꯥꯅꯕ ꯊꯤꯔꯅꯤ ꯆꯥꯅꯕꯗꯪ ꯊꯤꯕꯗ ꯑꯗꯨꯝ ꯊꯕꯛ ꯑꯃ ꯑꯣꯏꯍꯟꯕꯗꯣ ꯑꯗꯨꯃꯥꯏꯅ ꯑꯣꯏꯌꯦꯕꯀꯣ ꯑꯗꯒꯤ ꯑꯩꯅꯁꯨ ꯊꯕꯛ ꯆꯠꯄꯁꯨ ꯌꯥꯏ ꯆꯠꯂꯔꯣꯏ ꯈꯜꯂꯤꯁꯤꯅ ꯑꯃꯨꯛ ꯀꯣꯏꯅꯁꯨ ꯂꯥꯛꯑꯕꯅꯤ ꯃꯇꯝ ꯈꯔꯁꯨ ꯄꯣꯊꯥꯅꯤꯡꯕ ꯑꯗꯒꯤ ꯂꯥꯞꯁꯨ ꯂꯥꯞꯄꯅꯤꯅ ꯑꯃꯨꯛ ꯒꯥꯔꯤ ꯀꯩꯀꯩ ꯇꯧꯕ ꯒꯥꯔꯤꯗꯨ ꯑꯃꯨꯛ ꯏꯁꯥꯒꯤ ꯑꯃꯨꯛ ꯂꯩꯔꯗꯤ ꯐꯕ ꯑꯩꯈꯣꯏ ꯆꯤꯆꯦꯁꯨ ꯑꯃꯨꯛ ꯊꯣꯛꯂꯛꯈ꯭ꯔꯦꯕꯀꯣ ꯃꯥꯗꯣ ꯍꯧꯖꯤꯛ ꯑꯗꯒꯤ ꯃꯥꯁꯨ ꯊꯂꯛꯄꯅꯤꯅ ꯃꯒꯤ ꯒꯥꯔꯤ ꯀꯩꯀꯩ ꯑꯗꯨꯝ ꯁꯤꯖꯤꯟꯅꯕꯅꯤꯅ ꯑꯗꯨꯝ ꯑꯩꯉꯣꯟꯗ ꯈꯨꯗꯣꯡ ꯆꯥꯗꯕꯗꯨꯅ ꯍꯦꯟꯕ ꯑꯗꯨꯗꯨꯅ ꯆꯠꯂꯔꯣꯏꯒꯦꯗꯅꯥ ꯑꯗꯨꯃꯥꯏꯅ ꯈꯜꯂ ꯂꯩꯕ ꯋꯥꯅꯤꯗ
ꯑꯗꯣ ꯀꯩꯒꯨꯝꯕꯅꯦ ꯅꯪ ꯁꯤꯒꯤ ꯍꯥꯎꯁꯁꯦ ꯑꯃꯨꯛ ꯄꯨꯕ ꯄꯨꯔꯣꯅ ꯃꯣꯏꯒꯤ ꯀꯩꯅꯣꯁꯦ ꯑꯌꯥꯕ ꯄꯤꯔꯛ ꯇꯥꯗꯤꯅꯦ ꯅꯪ ꯀꯃꯥꯏꯅ ꯑꯞ ꯗꯥꯎꯟ ꯆꯠꯀꯗ꯭ꯔꯥ ꯍꯪꯒꯥꯟꯗ ꯆꯠꯀꯗ꯭ꯔꯥ ꯅꯠꯇ꯭ꯔꯒ ꯀꯃꯥꯏꯅ ꯇꯧꯗꯨꯅꯣ
ꯍꯪꯀꯛ ꯍꯟꯇꯥꯗꯤ ꯆꯠꯂꯣꯏ ꯑꯗꯨ ꯍꯣꯁꯇꯦꯜꯗꯤ ꯄꯤꯕ ꯌꯥꯏꯑꯕꯀꯣ ꯄꯤꯕꯗꯣ ꯑꯗꯨꯝ ꯍꯥꯏꯗꯤ ꯍꯪ ꯍꯥꯏꯅꯕ ꯉꯥꯡꯅꯕ ꯑꯃ ꯆꯪꯗꯣꯏꯕ ꯑꯗꯣ ꯍꯥꯏꯅꯕ ꯉꯥꯡꯅꯕ ꯆꯪꯕꯁꯦ ꯑꯗꯨꯝ ꯍꯥꯏꯗꯤ ꯏꯊꯟꯗꯁꯨꯑꯂ ꯂꯩꯔꯒ ꯌꯥꯝꯅ ꯍꯥꯏꯗꯤ ꯏꯊꯟꯗ ꯇꯥꯕꯩ ꯇꯥꯏꯞꯇ ꯇꯧꯔ ꯂꯩꯗꯣꯏꯅꯦꯕ ꯍꯣꯏ ꯑꯉꯥꯡꯈꯩ ꯁꯤꯁꯨ ꯂꯩ ꯑꯉꯥꯡ ꯀꯩ ꯍꯥꯏꯁꯤꯗꯤ ꯑꯩꯈꯣꯏꯒꯤ ꯈꯪꯅ ꯆꯥꯟꯅꯕ ꯑꯩꯈꯣꯏ ꯃꯈꯥꯐꯥꯎ ꯊꯣꯛꯈ꯭ꯔꯕꯅꯤ ꯑꯗꯨꯅ ꯂꯩꯕ ꯀꯥꯟꯗ ꯏꯁꯥꯗ ꯌꯥꯝꯅ ꯂꯣꯜꯂꯤꯒ ꯑꯣꯏꯔ ꯅꯨꯡꯉꯥꯏꯗꯧꯁꯨ ꯃꯥꯟꯗꯕ ꯑꯗꯒꯤ ꯑꯥꯗ ꯂꯩꯕ ꯍꯥꯏꯁꯤ ꯌꯦꯡꯉꯨꯅꯦ ꯒ꯭ꯌꯥꯁ ꯀꯩꯀꯩ ꯃꯌꯥꯝ ꯂꯣꯏꯅ ꯄꯨꯈꯠꯇꯣꯏꯅꯤ ꯑꯗꯒꯤ ꯆꯥꯅ ꯊꯛꯅꯕ ꯑꯗꯒꯤ ꯐꯤꯔꯣꯟ ꯐꯤꯔꯥꯡ ꯑꯗꯒꯤ ꯂꯣꯏꯅ ꯅꯣꯡꯃꯗ ꯆꯪꯗ꯭ꯔꯕ ꯄꯣꯠꯁꯩ ꯃꯌꯥꯝ ꯄꯨꯈꯠꯇꯣꯏꯅꯦ ꯑꯗꯣ ꯁꯨꯃꯥꯏꯅ ꯑꯩꯈꯣꯏ ꯃꯥꯅ ꯑꯗꯨꯝ ꯆꯠꯄꯨ ꯆꯠꯇꯨꯔꯗꯤ ꯑꯩꯈꯣꯏ ꯀꯩꯅꯣ ꯂꯩꯌꯦꯕ ꯑꯩꯈꯣꯏ ꯑꯀꯥꯥꯁ ꯃꯣꯏꯒꯤ ꯃꯃꯥꯒꯤ ꯃꯅꯥꯎꯄꯤꯗꯣ ꯃꯥꯏ ꯀꯩꯅꯣꯗ ꯂꯩꯌꯦꯕꯀꯣ ꯎꯔꯤꯄꯣꯛ ꯕꯁꯄꯇꯤ ꯂꯩꯀꯥꯏꯗꯣ ꯑꯗꯨ ꯂꯩꯌꯦꯕ ꯑꯗꯨꯗꯨꯒꯤ ꯃꯥꯅ ꯑꯗꯨꯗ ꯑꯗꯨꯝ ꯂꯩꯒꯦꯁꯨ ꯂꯩꯔꯣ ꯃꯣꯏ ꯃꯆꯥꯅꯨꯄꯥ ꯑꯅꯤꯅꯦꯕ ꯑꯉꯥꯡ ꯉꯥꯛꯇꯅꯤꯗ ꯑꯃꯅ ꯀꯩꯅꯣ ꯃꯄꯥꯟ ꯂꯝꯗ ꯂꯥꯏꯔꯤꯛ ꯇꯝꯕꯩ ꯆꯠꯈ꯭ꯔꯦ ꯑꯗꯒꯤ ꯑꯃꯅ ꯑꯃꯨꯛ ꯍꯟꯗꯛꯇꯨ ꯃꯥꯏ ꯀꯩꯅꯣꯝꯃ ꯊꯕꯛ ꯑꯃ ꯇꯧ ꯈꯟꯕꯒꯤꯅ ꯇ꯭ꯔꯦꯅꯤꯡ ꯆꯠ- ꯁꯤꯅ ꯁꯤꯂꯣꯡꯗ ꯍꯥꯏꯕ꯭ꯔꯥ ꯀꯥꯏꯗꯅ ꯑꯃ ꯍꯥꯏꯕꯅꯦꯕ ꯑꯗꯨ ꯆꯠꯈꯤꯕꯒꯤ ꯃꯥꯁꯨ ꯃꯊꯟꯇ ꯂꯩꯕꯗ ꯅꯨꯡꯉꯥꯏꯇꯦ ꯑꯗꯨꯝ ꯃꯤ ꯑꯅꯤ ꯑꯅꯤ ꯂꯩꯃꯤꯟꯅꯅꯕ ꯃꯣꯏꯗ ꯌꯨꯝꯒ ꯐꯖꯅ ꯁꯥꯕ ꯄꯣꯠ ꯅꯠꯇꯦꯗ ꯍꯥꯏꯗꯤ ꯕꯔꯥꯅꯦꯕ ꯂꯩꯕꯗꯣ ꯃꯣꯏ ꯌꯨꯝꯕ ꯑꯁꯦꯡꯕꯕꯨꯗꯤ ꯁꯤꯗ ꯀꯩꯅꯣꯗ ꯂꯩꯕ ꯑꯩꯈꯣꯏꯒꯤ ꯑꯥ ꯈꯨꯝꯅꯥ ꯃꯔꯤ ꯐꯥꯡꯕꯗꯣ ꯑꯩꯈꯣꯏ ꯀꯛꯆꯤꯡꯒꯤ ꯑꯥꯗ ꯂꯩꯕꯅꯦꯕ ꯑꯗꯨꯗꯨꯒ ꯃꯥꯅ ꯑꯥꯗ ꯃꯊꯟꯇ ꯂꯩꯕꯁꯨ ꯅꯨꯡꯉꯥꯏꯇꯦ ꯑꯗꯒꯤ ꯌꯨꯝꯒꯗꯨꯒ ꯍꯥꯏꯗꯤ ꯅꯣꯡꯒ ꯀꯩꯅ ꯅꯣꯡ ꯏ ꯏꯁꯤꯡ ꯈꯤꯇꯪ ꯆꯥꯎꯕꯗ ꯆꯠꯂꯨꯏꯕ ꯀꯥꯁꯤ ꯃꯥꯒꯤ ꯄꯣꯠ ꯆꯩꯩ ꯂꯧꯕ ꯈꯣꯠꯄ ꯇꯧꯕꯒꯤ ꯃꯥꯁꯨ ꯀꯝꯄꯦꯅꯤꯒꯤ ꯊꯕꯛ ꯇꯧꯕ ꯀꯝꯄꯦꯅꯤꯒꯤ ꯍꯥꯏꯕꯗꯤ ꯀꯦꯕꯥ ꯍꯥꯏꯅ ꯀꯝꯄꯦꯅꯤ ꯑꯃ ꯂꯩꯌꯦꯕꯀꯣ ꯍꯧꯖꯤꯛ ꯃꯣꯏ ꯊꯕꯛ ꯇꯧꯕꯒꯤ ꯌꯨꯝꯗ ꯀꯥꯄꯥꯛ ꯂꯩꯕ ꯅꯠꯇ ꯖꯄ ꯖꯥꯟꯁꯦ ꯑꯗꯨꯝ ꯆꯠꯊꯣꯛꯀ ꯆꯠꯅ ꯇꯧꯔ ꯂꯩꯕꯒꯤ ꯃꯇꯝꯗ ꯂꯩꯕ ꯅꯨꯡꯁꯨ ꯅꯨꯡꯉꯥꯏꯇꯕ ꯀꯤꯁꯨ ꯀꯤꯕꯒꯤ ꯁꯨꯝ ꯅꯍꯥ ꯑꯀꯥꯁꯁꯣꯏꯗ ꯍꯥꯏꯔꯝꯕ ꯑꯗꯨꯏꯗꯨꯒꯤ ꯅꯪ ꯂꯩꯗꯨꯔꯗꯤ ꯑꯗꯨꯝ ꯑꯥꯗ ꯂꯩꯔ ꯂꯥꯛꯑꯣ ꯑꯗꯨꯃꯥꯏꯅ ꯇꯧꯔꯒ ꯑꯗꯒꯤ ꯆꯠꯀꯦꯁꯨ ꯂꯥꯏꯔꯤꯛ ꯄꯥꯐꯝꯁꯨ ꯑꯗꯨꯝ ꯅꯛꯑꯦ ꯑꯃ ꯑꯃꯁꯨ ꯅꯛꯑꯦ ꯑꯗꯨꯝ ꯅꯪꯅ ꯆꯠꯀꯦꯁꯨ ꯃꯣꯏ ꯒꯥꯔꯤ ꯀꯩꯁꯨ ꯂꯩꯕꯅꯦ ꯑꯗꯣ ꯑꯗꯨꯃꯥꯏꯅ ꯍꯥꯏꯕ ꯑꯩꯈꯣꯏ ꯃꯥꯅꯁꯨ ꯑꯗꯨꯗꯣ ꯐꯔꯅꯤ ꯑꯗꯨꯝ ꯅꯪꯒꯤ ꯁꯦꯡꯅ ꯆꯥꯅꯕ ꯐꯤꯌꯣꯔ ꯑꯃꯅꯤ ꯄꯨꯈꯠꯈ꯭ꯔꯒ ꯑꯗꯒꯤꯗꯤ ꯑꯗꯨꯒꯤ ꯑꯦꯔꯦꯟꯖ ꯇꯧꯒꯗꯕ ꯆꯟꯖꯕ ꯃꯌꯥꯝꯗꯣ ꯑꯗꯨꯒꯤ ꯋꯥꯅꯤꯗ
ꯍꯣꯏ ꯑꯗꯨꯕꯨꯗꯤ ꯑꯗꯨꯁꯨ ꯐꯩꯌꯦꯕꯀꯣ ꯑꯗꯩꯗ ꯑꯩꯅ ꯑꯃꯨꯛ ꯈꯜꯂꯛꯏꯅ ꯑꯃꯨꯛ ꯑꯗꯨꯗꯤ ꯑꯃꯨꯛ ꯆꯠꯊꯣꯛ ꯆꯠꯁꯤꯟ ꯊ ꯍꯥꯏ ꯎꯔꯤꯄꯣꯛꯇꯅ ꯖꯦꯅꯤꯟꯁ ꯐꯥꯎ ꯑꯃꯨꯛ ꯆꯠꯊꯣꯛ ꯆꯠꯁꯤꯟ ꯇꯧꯕꯒꯤ ꯂꯝꯕꯤ ꯑꯃ ꯑꯃꯨꯛ ꯂꯩꯗꯅ ꯑꯩꯅ ꯑꯗꯨꯒꯤ ꯑꯃꯨꯛ ꯊꯥꯎ ꯍꯥꯜꯂ ꯆꯠꯄꯒꯤ ꯄꯩꯁꯥꯗꯨꯅ ꯁꯣꯝꯗ ꯃꯣꯏꯒꯤꯁꯨ ꯃꯣꯏꯗꯤ ꯔꯦꯟꯠꯇ ꯃꯣꯏꯒꯤ ꯕꯔꯥꯗ ꯂꯩꯗꯣꯏꯁꯦ ꯃꯣꯏꯒꯤ ꯕꯔꯥꯗꯤ ꯑꯗꯨꯝ ꯊꯤꯌꯨ ꯍꯥꯏꯔꯛꯀꯅꯤꯗꯅ
ꯊꯤꯔꯣꯏ ꯇ ꯑꯗꯨꯒꯤꯗꯤ ꯀꯔꯤꯝ ꯇꯧꯔꯣꯏꯗ ꯑꯩꯅ
ꯑꯗꯨꯒꯨꯝꯕ ꯑꯗꯨꯒꯃꯥꯏꯅ ꯌꯥꯝꯅ ꯀ꯭ꯂꯣꯖꯅ ꯍꯣꯏ ꯅꯪꯅ ꯑꯩꯈꯣꯏꯗ ꯂꯩꯔꯒ ꯆꯠꯄꯒꯨꯝꯕꯒꯤ ꯁ꯭ꯇꯥꯏꯜꯅꯤꯅ ꯅꯪꯅ ꯍꯥꯏꯖꯦ ꯅꯠꯇ꯭ꯔ ꯃꯑꯣꯡꯅꯦꯕ ꯑꯗꯨꯒꯨꯝꯕꯒꯤꯗꯤ ꯑꯗꯨꯒꯨꯝꯕꯒꯤ ꯑꯣꯏꯔꯒꯕꯨꯗꯤ ꯌꯥꯝ ꯐꯔꯦ ꯀꯩꯁꯨ ꯀꯥꯏꯗ꯭ꯔꯦ ꯑꯗꯨꯗꯤ ꯑꯗꯨꯝ ꯃꯣꯏ ꯃꯣꯏꯅ ꯇꯧꯕꯤꯕꯅ ꯍꯦꯟꯅ ꯍꯦꯜꯂꯒꯗꯣꯏꯅꯦ ꯑꯗꯨꯗꯤ ꯌꯥꯝ ꯐꯔꯦ ꯑꯗꯨꯃꯥꯏꯅ ꯇꯧꯕ ꯑꯣꯏ ꯇꯥꯔꯗꯤ ꯃꯣꯏꯗꯤ ꯆꯠꯄ ꯌꯥꯏ ꯍꯥꯏꯕ ꯅꯪꯅ ꯚꯔꯥꯗꯨꯃ ꯇꯤꯡꯖꯔꯒ
ꯍꯣꯏ ꯑꯗꯨꯝ ꯃꯣꯏ ꯒꯥꯔꯤꯕꯨꯗꯤ ꯂꯩ ꯍꯥꯏ ꯑꯗꯨ ꯑꯣꯏꯇꯥꯥꯔꯁꯨ ꯒꯥꯔꯤꯗꯨꯗꯤ ꯑꯗꯨꯝ ꯑꯩꯅ ꯆꯨꯝꯃꯤ ꯒꯥꯔꯤꯒꯤ ꯑꯩꯗꯤ ꯃꯤꯒꯤ ꯄꯣꯠ ꯆꯩꯁꯦ ꯀꯩꯁꯨ ꯌꯥꯝ ꯁꯤꯖꯤꯟꯅꯅꯤꯡꯕ ꯑꯣꯏꯗ꯭ꯔꯦ ꯍꯥꯏꯕꯗꯤ ꯌꯥꯗꯕ ꯈꯣꯠꯇꯕ ꯂꯥꯛꯄ ꯀꯥꯟꯗ ꯑꯗꯨꯝ ꯈꯛ ꯋꯥ ꯉꯥꯡꯕ ꯅꯨꯡꯉꯥꯏꯇꯦꯅꯀꯣ ꯍꯣꯏꯅ ꯅꯣꯏꯒꯤ ꯑꯩꯒꯤꯒꯗꯤ ꯑꯗꯨꯝ ꯀꯩꯁꯨ ꯀꯥꯏꯗꯕꯀꯣ ꯃꯤꯒꯤ ꯑꯇꯨꯝ ꯑꯍꯥꯟꯕ ꯑꯣꯏ ꯊꯦꯡꯅꯕꯗꯤ ꯊꯦꯡꯅꯕ ꯑꯗꯨꯅꯦ ꯑꯗꯨ ꯑꯣꯏꯇꯥꯔꯁꯨ ꯑꯗꯨꯝ ꯑꯣꯁꯤ ꯑꯗꯨꯝ ꯂꯥꯛꯑꯦ ꯑꯗꯨꯝ ꯋꯥꯔꯤ ꯁꯥꯟꯅꯅ ꯈꯣꯠꯇꯅ ꯇꯧꯋꯦꯕꯀꯣ ꯑꯗꯨ ꯑꯣꯏꯇꯥꯔꯁꯨ ꯃꯣꯏ ꯕꯔꯥꯒ ꯀꯩꯅꯣꯅꯤꯗ ꯌꯥꯝꯅꯒ ꯅꯥꯟꯕ ꯄꯣꯠ ꯅꯠꯇꯦꯗ ꯑꯗꯨꯝ ꯂꯩꯅ ꯌꯥꯅ ꯌꯥꯅꯕ ꯌꯥꯝ ꯆꯤꯟꯗ ꯆꯤꯜꯂꯒ ꯀꯩ ꯍꯥꯏꯅꯤ ꯑꯩꯈꯣꯏꯒꯤ ꯕꯥꯠꯔꯨꯝ ꯇꯣꯏꯂꯦꯠꯀꯁꯨ ꯑꯗꯨꯝ ꯇꯣꯉꯥꯟ ꯇꯣꯉꯥꯟꯅ ꯂꯩꯔꯒ ꯁꯨꯝ ꯇꯤꯞꯀ ꯄꯥꯟꯗꯕꯤ ꯏꯁꯤꯡ ꯁꯣꯠꯁꯨ ꯄꯨꯁꯤꯟꯕꯤ
ꯎꯝ ꯍꯣꯏꯅꯦ ꯑꯗꯨꯃꯥꯏꯅ ꯐꯖꯕ ꯊꯤꯕꯗꯨ ꯂ ꯇꯣꯛꯊꯣꯛꯑꯀꯥꯟꯗꯅꯦ ꯅꯪꯒꯤ ꯐꯪꯉꯤꯗꯣ ꯐꯔꯦ ꯑꯗꯨꯃꯥꯏꯅ ꯐꯪꯉꯤ ꯃꯣꯏꯅ ꯄꯤꯕꯤꯔꯛꯑꯗꯤ ꯌꯥꯝ ꯐꯔꯦ
ꯍꯣꯏ ꯑꯗꯨꯃꯥꯏꯅ ꯈꯟꯕ ꯑꯩꯗꯣ ꯑꯗꯨ ꯑꯩꯗꯤ ꯆꯞ ꯆꯥꯕꯨꯗꯤ ꯍꯥꯏꯗ꯭ꯔꯔꯤ ꯍꯥꯏꯕꯗꯤ ꯀꯃꯥꯏꯅ ꯇꯧꯗꯅꯣ ꯈꯣꯠꯇꯅꯣ ꯃꯇꯝꯁꯨ ꯂꯦꯞꯄ ꯄꯣꯠ ꯑꯣꯏꯗ꯭ꯔꯤꯕꯅꯤꯅꯣ ꯑꯩꯅꯁꯨ ꯈꯟꯕ ꯍꯥꯏꯗꯤ ꯑꯥꯗ ꯂꯩꯕꯁꯦ ꯑꯗꯨꯝ ꯑꯩꯒꯤꯁꯨ ꯌꯦꯡꯎꯅꯦ ꯑꯗꯒꯤ ꯖꯦꯅꯤꯝꯁꯇꯒꯤ ꯀꯣꯂꯦꯖꯇꯒꯤ ꯍꯪꯒꯥꯥꯟꯗ ꯆꯠꯄ ꯍꯖꯤ ꯌꯥꯝ ꯂꯥꯞꯄꯤꯗꯅ ꯑꯗꯒꯤ ꯒꯥꯔꯤ ꯑꯃ ꯄꯨꯈꯠꯅꯤ ꯍꯥꯏꯕꯁꯨ ꯂꯩꯇ꯭ꯔꯦ ꯑꯗꯩ ꯁꯥꯏꯀꯜ ꯆꯠꯄꯁꯨ ꯅꯨꯡꯉꯥꯏꯇꯕ ꯃꯇꯥꯡ ꯂꯥꯛꯀꯅꯤ ꯑꯩꯅ ꯀꯩꯅꯣꯅꯣ ꯆꯠꯄ ꯆꯠꯂꯁꯨ ꯑꯣꯇꯣ ꯆꯠꯂꯁꯨ ꯂꯨꯄꯥ ꯀꯨꯟꯊ꯭ꯔꯥ ꯀꯨꯟꯊ꯭ꯔꯥꯗꯅꯦ ꯑꯗꯨꯝ ꯊꯥ ꯑꯃꯗ ꯂꯨꯄꯥ ꯀꯨꯟꯊ꯭ꯔꯥ ꯀꯨꯟꯊ꯭ꯔꯥ ꯄꯥꯏꯔꯗꯤ ꯑꯃꯨꯟꯅ ꯍꯪꯀꯥꯟꯗꯗꯨꯝ ꯐꯨꯂꯩꯔꯦ ꯊꯥ ꯑꯃꯗ ꯆꯤꯡꯉꯇꯅꯤ ꯄꯥꯟꯂꯛꯇꯅꯦꯕ ꯑꯗꯨ ꯅꯨꯡꯇꯤ ꯆꯠꯀꯗꯕꯗꯗꯤ ꯁꯟꯗꯦ ꯂꯥꯛꯀꯅꯤ ꯑꯗꯒꯤ ꯍꯔꯥꯎ ꯀꯨꯝꯍꯩꯒꯤ ꯁꯨꯇꯤ ꯃꯌꯥꯝ ꯑꯃꯁꯁꯨ ꯂꯥꯛꯀꯅꯤ ꯑꯗꯨꯝ ꯀꯩꯁꯨ ꯍꯣꯏꯗ ꯂꯤꯁꯤꯟ ꯑꯃꯅꯤ ꯇꯤꯡꯊꯣꯛꯑꯒ ꯀꯩꯅꯣ ꯇꯧꯕ ꯐꯥꯏꯅ ꯌꯥ ꯇꯤꯡꯒ ꯇꯤꯡꯉꯗ ꯂꯤꯁꯤꯡ ꯑꯃ ꯑꯅꯤ ꯂꯤꯁꯤꯡ ꯑꯃ ꯆꯅꯤꯖꯍꯨꯝꯒꯨꯝꯕ ꯑꯏ ꯍꯣꯏ ꯑꯩꯅ ꯑꯗꯨꯝ ꯃꯇꯝ ꯃꯇꯝꯒꯤ ꯆꯥꯛ ꯏꯟꯁꯥꯡ ꯑꯗꯒꯤ ꯏꯟꯖꯥꯡ ꯅꯥꯄꯤ ꯀꯩ ꯑꯗꯨꯝ ꯂꯩꯕ ꯈꯣꯠꯄ ꯑꯗꯒꯤ ꯌꯨꯝꯗꯩ ꯄꯨꯕ ꯈꯣꯠꯄ ꯇꯧꯕꯗꯤ ꯑꯗꯨꯝ ꯇꯧꯔꯅꯤ ꯑꯗꯒꯤ ꯑꯗꯨꯒꯤ ꯃꯌꯥꯝꯗꯣ ꯑꯗꯨ ꯆꯟꯖ ꯂꯥꯡꯕꯗꯣ ꯌꯥꯝ ꯇꯟꯕꯒꯤ ꯋꯥꯅꯤꯗ ꯍꯥꯏꯕꯗꯤ ꯃꯣꯏꯒꯤ ꯑꯩ ꯄꯣꯠꯆꯩ ꯇꯩꯒ ꯍꯥꯏꯔꯁꯨ ꯃꯣꯏꯗꯤ ꯐ꯭ꯔꯤꯁ ꯀꯩꯀꯩ ꯑꯗꯨ ꯊꯝꯕꯅꯤꯅ ꯃꯣꯏꯗ ꯑꯗꯨꯝ ꯀꯩꯅꯣ ꯇꯧꯕꯁꯨ ꯌꯥꯏꯔꯦꯅꯀꯣ ꯑꯗꯩ ꯃꯣꯏ ꯃꯊꯟꯇ ꯂꯩꯕꯁꯨ ꯅꯨꯡꯉꯥꯏꯇꯦ ꯍꯥꯏꯕꯗ ꯑꯗꯨꯒꯤ ꯑꯗꯨꯝ ꯍꯥꯏꯕꯛꯑꯅꯦ ꯑꯩꯅ ꯅꯍꯥꯟ ꯑꯀꯥꯁꯇ ꯍꯥꯏꯐꯦꯠ ꯍꯥꯏꯩ ꯀꯥꯟꯗ ꯑꯩꯈꯣꯏ ꯈꯨꯈꯣꯏ ꯃꯆꯥꯗ ꯑꯗꯨꯝ ꯍꯥꯏꯅꯕꯉ ꯑꯩꯈꯣꯏ ꯃꯆꯥꯗ ꯐꯖꯅ ꯂꯩꯕꯒꯤ ꯉꯥꯎꯔꯤꯕꯅꯤ ꯃꯥꯗꯨ ꯅꯍꯥꯟ ꯑꯗꯨ ꯔꯦꯂꯤꯗꯦ ꯀꯝꯄꯗꯒꯤ ꯅꯨꯄꯤ꫰ꯑꯃꯁꯨ ꯂꯩꯃꯤꯟꯅꯅꯤꯅꯦ ꯍꯪꯉꯨꯔꯕꯅꯤ ꯈꯣꯠꯄꯅꯦ ꯑꯗꯣ ꯃꯤꯗꯨꯁꯨ ꯑꯃꯨꯛ ꯍꯥꯏꯗꯤ ꯃꯤ ꯑꯇꯣꯞꯄ ꯑꯣꯏꯕꯅꯤꯅ ꯒ꯭ꯌꯥꯟ ꯃꯌꯥꯟ ꯊꯥ ꯃꯤ ꯂꯩꯇꯕꯤꯅꯥ ꯑꯩꯈꯣꯏꯁꯨ ꯑꯩꯈꯣꯏꯗꯤ ꯑꯃꯨꯛ ꯑꯗꯨ ꯈꯪꯅ ꯂꯩꯕꯅꯤ ꯏꯃꯨꯡ ꯃꯅꯨꯡꯁꯨ ꯑꯣꯏꯕꯅꯤꯅ ꯑꯗꯨꯝ ꯃꯥ ꯑꯗꯨꯃꯥꯏꯅ ꯃꯥꯒ ꯂꯩꯃꯤꯟꯅ ꯈꯣꯠꯂꯣ ꯅꯍꯥꯟ ꯑꯩꯈꯣꯏ ꯁꯪꯀꯥꯟꯗ ꯍꯥꯏ ꯀꯥꯟꯗ ꯃꯥꯅ ꯑꯣꯏꯅ ꯅꯨꯡꯉꯥꯏꯇꯗꯣ ꯅꯪ ꯑꯩ ꯏꯕꯥꯅꯤ ꯍꯦꯛꯇ ꯂꯩꯕ ꯍꯥꯏꯅꯒꯦ ꯈꯇꯅꯤ ꯑꯩꯈꯣꯏ ꯈꯛꯇꯅꯤ ꯍꯪꯕꯗꯤ ꯍꯪꯉꯦꯕꯀꯣ ꯑꯩꯅ ꯑꯩꯅ ꯒ꯭ꯌꯥꯟ ꯇꯥꯔꯗꯤ ꯃꯇꯝꯞ ꯆꯥ ꯑꯗꯨꯝ ꯃꯈꯣꯏ ꯃꯇꯝ ꯊꯣꯛꯂꯀꯥꯟꯗ ꯍꯥꯏꯔꯛꯀꯦ ꯈꯣꯠꯀꯦꯅ ꯐꯅꯤ ꯍꯥꯏꯒꯦ ꯍꯥꯏꯒꯦ ꯐꯅꯤ
ꯐꯔꯦ ꯐꯔꯦ ꯅꯪꯁꯨ ꯑꯗꯨꯝ ꯂꯩꯕꯗꯨꯕꯨꯗꯤ ꯍꯩꯅꯅꯤꯗ ꯑꯗꯒꯤ ꯅꯪꯒꯤ ꯃꯑꯣꯡ ꯃꯇꯧꯗꯣ ꯃꯣꯏꯅꯁꯨ ꯑꯗꯨꯝ ꯈꯪꯕꯅꯤꯅ ꯑꯗꯨꯝ ꯆꯨꯁꯟꯅ ꯑꯗꯨꯝ ꯂꯩꯈꯤꯅꯦꯕ ꯅꯪꯕꯨꯗꯤ ꯆꯪꯉ ꯆꯪꯉꯨ ꯖꯒꯥꯗ ꯑꯗꯨꯝ ꯃꯤꯅ ꯑꯗꯨꯝ ꯅꯨꯡꯁꯤꯕꯤꯕꯅꯤꯅ ꯀꯩꯁꯨ ꯍꯥꯏꯔꯛꯑꯣꯏꯗ ꯑꯗꯨꯝ ꯂꯩꯌ ꯍꯥꯏꯔꯛ ꯀꯔꯤꯇ ꯐꯔꯤꯅ ꯑꯗꯨꯃꯛ ꯀꯩꯅꯣ ꯇꯥꯊꯣꯛꯑꯒ ꯊꯝꯃꯣ ꯀꯩꯒꯨꯝꯕ ꯁꯤꯁꯤꯅ ꯍꯥꯏ ꯍꯦꯛ ꯌꯥꯔꯛꯄ ꯑꯣꯏꯔꯒꯗꯤꯀꯣ ꯑꯗꯨꯅ ꯐꯔꯦ ꯁꯤꯗꯒꯤ ꯃꯌꯨꯝꯗꯒꯤ ꯄꯣꯠ ꯃꯌꯥꯝ ꯄꯨꯔꯒ ꯍꯣꯜꯂꯒ ꯍꯌꯦꯡꯨ ꯍꯣꯟꯊꯕꯒꯤ ꯊꯕꯛ ꯑꯃꯕꯨꯛ ꯌꯥꯝ ꯆꯅ ꯂꯥꯎ ꯑꯣꯏ ꯑꯗꯨ
ꯑꯗꯨꯖꯁꯦ ꯑ ꯄꯨ ꯐꯩꯖ ꯑꯃꯛ ꯃꯄꯥ ꯄꯨꯈꯠꯀꯅꯤ ꯐꯩꯖꯨꯞ ꯐꯩꯔꯥꯡ ꯄꯨꯈꯠꯀꯅꯤ ꯑꯗꯩ ꯍꯣꯏ ꯑꯩ ꯑꯥꯗꯕꯨꯗꯤ ꯑꯃ ꯄꯈ꯭ꯔꯦ ꯑꯗꯨꯗ ꯐꯖꯨꯞꯇꯤ ꯃꯤꯒꯤ ꯐꯩꯖꯨꯞ ꯁꯨꯞꯠꯄ ꯈꯣꯠꯄꯗꯣ ꯍꯩꯅꯗꯤ ꯑꯗꯨꯝ ꯐꯖ ꯑꯃꯕꯨꯗꯤ ꯄꯨꯈ꯭ꯔꯅꯤ ꯑꯗꯨꯒ ꯐꯤꯔꯣꯜ ꯈꯔꯗꯪ ꯑꯩꯒꯤ ꯁꯦꯠꯅ ꯆꯥꯅꯕ ꯈꯔꯗꯪ ꯄꯨꯔꯒ ꯑꯗꯨꯃꯥꯏꯅ ꯈꯤꯕ ꯑꯗꯣ ꯑꯩꯁꯨ ꯀꯩꯅꯣ ꯇꯧꯔꯗꯤ ꯀꯩꯁꯨ ꯂꯥꯏꯕ꯭ꯔꯦꯔꯤ ꯀꯩꯀꯩ ꯆꯠꯂꯒ ꯀꯩꯁꯨ ꯀꯩꯅꯣ ꯇꯧꯔꯣꯏꯗ ꯍꯥꯏꯗꯤ ꯑꯗꯨꯝ ꯂꯥꯏꯁꯤꯟꯒꯗꯕ ꯃꯐꯝ ꯑꯣꯏꯗꯕꯅꯤꯅ ꯑꯗꯨꯝ ꯑꯩꯅ ꯗꯥꯏꯔꯤꯛ ꯄꯥꯕ ꯅꯛꯄꯁꯨ ꯊꯤꯔꯒ ꯀꯣ ꯑꯗꯨꯃꯥꯏꯅ ꯇꯧꯒꯦ ꯇꯧꯕꯅꯤꯅ
ꯐꯔꯦ ꯐꯔꯦ ꯑꯗꯨꯃ ꯇꯧꯔꯣ ꯐꯔꯦ ꯌꯥꯝ ꯐꯔꯦ
ꯑꯩꯅ ꯈꯟꯕ ꯁꯨꯝ ꯑꯥꯗ ꯂꯩꯗꯣꯏꯁꯨ ꯀꯅꯥ ꯈꯪꯗꯕꯁꯨ ꯂꯩꯔꯔꯣꯏ ꯑꯉꯥꯡ ꯑꯥꯛꯇꯁꯨ ꯑꯣꯏꯔꯦ ꯍꯥꯏꯩ ꯍꯦꯛꯇ ꯀꯧꯗꯅ ꯈꯣꯠꯇꯨꯅ ꯇꯣꯔꯣ ꯇꯔꯥ ꯇꯧꯔꯒ ꯂꯩꯕꯁꯨ ꯅꯠꯇꯦ ꯀꯅꯥꯒꯤ ꯀꯩꯅꯣ ꯀꯅꯥꯒ ꯀꯩꯅꯣ ꯇꯧꯕ ꯍꯥꯏ ꯁꯅꯅ ꯂꯩꯔꯨꯅꯤ ꯌꯥꯝ ꯍꯥꯏꯗꯤ ꯂꯣꯜꯂꯤ ꯑꯣꯏꯔꯝꯒꯗꯕꯗ ꯍꯥꯏꯗꯤ ꯅꯍꯥꯟꯋꯥꯏꯒꯤ ꯃꯌꯥꯝꯗꯨ ꯂꯥꯡ ꯂꯥꯡ ꯇꯧꯈꯤꯕ ꯃꯌꯥꯝꯗꯨꯣ ꯑꯩꯅ ꯅꯤꯡꯁꯤꯡꯉꯛꯀꯅꯦꯕ ꯑꯗꯨ ꯂꯩꯕ ꯍꯥꯏꯁꯦ ꯀꯩꯗꯣ ꯋꯥꯈꯜꯗ ꯑꯗꯨꯝ ꯆꯔꯥꯡꯅꯔꯒ ꯀꯩꯗꯧꯁꯦ ꯀꯩꯗꯧꯁꯦ ꯑꯗꯨꯃꯥꯏꯅ ꯈꯜꯍꯜꯂꯒꯗ ꯐꯠꯇꯕꯗꯣ ꯑꯗꯨꯁꯨꯨꯝꯨꯛ ꯈꯟꯕ ꯑꯗꯩ ꯄꯣꯠ ꯆꯩ ꯃꯌꯥꯝꯗꯨꯅ ꯒ꯭ꯌꯥꯁ ꯄꯨꯈꯠꯇꯕ ꯌꯥꯎꯋꯏ ꯏꯟꯗꯛꯁꯟ ꯄꯨꯈꯠꯇꯕ ꯌꯥꯏꯋꯏ ꯀꯣꯜ ꯂꯦꯛꯗꯩ ꯅꯣꯡꯃ ꯅꯣꯡꯃꯒꯤ ꯁꯤꯖꯤꯟꯅꯒꯗꯕ ꯄꯣꯠ ꯆꯩ ꯃꯌꯥꯝꯁꯨ ꯂꯣꯏ ꯄꯨꯣꯊꯕ ꯌꯥꯎꯋꯤ ꯅꯠꯇ꯭ꯔꯥ ꯑꯗꯨ ꯑꯃꯨꯛ ꯋꯥꯏꯕꯒꯤ ꯈꯣꯠꯄꯒꯤ ꯃꯇꯊꯥꯡ ꯃꯊꯥꯡꯅꯤ ꯑꯃꯨꯛ ꯒꯥꯔꯤ ꯊꯣꯡꯉꯦ ꯍꯥꯏꯇꯥꯔꯒꯁꯨ ꯑꯗꯨꯗꯩ ꯋꯥꯏꯗꯨꯗ ꯒꯥꯔꯤ ꯇꯧꯔ ꯄꯨꯈꯠꯂꯦ ꯍꯥꯏꯇꯥꯔꯁꯨ ꯃꯤ ꯑꯗꯨꯝ ꯆꯦꯟꯅꯒꯅꯤ ꯂꯨꯄꯥ ꯂꯤꯁꯤꯡ ꯑꯅꯤꯃꯨꯛ ꯂꯧꯒꯅꯤ ꯄꯣꯠ ꯆꯩ ꯄꯨꯕꯅꯤꯅ ꯑꯗꯨꯗꯨꯒꯤ ꯋꯥꯅꯤꯗ ꯑꯗꯩ ꯍꯌꯦꯡ ꯑꯃꯨꯛ ꯄꯨꯗꯕꯩꯗ ꯌꯥꯝ ꯀꯨꯏꯅ ꯂꯩꯇꯕ ꯃꯔꯤ ꯃꯉꯥ ꯂꯩꯗ ꯑꯣꯏꯇꯥꯔꯗꯤ ꯄꯨꯔꯒꯦ ꯍꯥꯏꯄꯨ ꯊꯥ ꯃꯉꯥ ꯇꯔꯛꯇꯅꯤ ꯀꯩꯗꯧꯔꯤꯅꯤ ꯅꯠꯇ꯭ꯔꯥ
ꯎꯝ
ꯈꯟꯕꯒꯤꯗ
ꯑꯗꯣ ꯑꯩ ꯐꯣꯟ ꯑꯃ ꯂꯥꯛꯑꯦ ꯑꯝꯇ ꯄꯥꯏꯒꯦꯀꯣ
ꯍꯣꯏ ꯍꯣꯏ ꯍꯣꯏ